ꯇꯥꯏꯌꯦ ꯇꯥꯏꯌꯦ
ꯑꯣ ꯑꯩꯁꯦ ꯅꯪꯉꯣꯟꯗ ꯅꯍꯥꯟꯗꯒꯤ ꯄꯥꯎ ꯑꯝꯇ ꯐꯥꯎꯒꯦꯅ ꯈꯟꯕ ꯑꯗꯣ ꯅꯪꯁꯦ ꯍꯧꯖꯤꯛꯀꯥꯟꯁꯦ ꯊꯕꯛ ꯑꯗꯨꯝ ꯍꯥꯡꯕ꯭ꯔꯥ ꯈꯣꯠꯄ꯭ꯔꯥ ꯊꯕꯛ ꯆꯤꯟꯕ ꯌꯨꯝꯗ ꯂꯩꯕ꯭ꯔꯥ ꯀꯃꯥꯏꯅ ꯇꯧꯒꯦ
ꯌꯨꯝꯗꯕꯨꯗꯤ ꯂꯩꯇꯦ ꯂꯥꯛꯄꯨꯗꯤ ꯂꯥꯛꯑꯅꯤ ꯍꯌꯦꯡ ꯍꯪꯆꯤꯠꯇꯣ ꯑꯗꯣ ꯀꯔꯤ ꯀꯔꯤ ꯊꯕꯛ ꯏꯪꯒꯥꯡ ꯂꯩꯔꯒꯦ
ꯑꯈꯣꯏ ꯏꯆꯦ ꯑꯃ ꯂꯨꯍꯣꯡꯒꯗꯕ ꯑꯗꯨ ꯍꯥꯏꯗꯤ ꯑꯩꯈꯣꯏ ꯎꯄꯨ ꯂꯨꯍꯣꯡꯕ ꯍꯥꯏꯁꯤꯅꯕꯨ ꯎꯄꯨ ꯀꯥꯡꯊꯣꯟ ꯊꯥꯡꯗꯣꯛ ꯊꯥꯡꯖꯤꯟꯒꯤ ꯃꯤꯁꯦ ꯈꯔ ꯗꯔꯀꯥꯔ ꯑꯣꯏꯔꯦꯕ ꯃꯣꯏ ꯎꯄꯨ ꯀꯥꯡꯗꯣꯟꯒꯤꯗꯣ ꯑꯈꯣꯏ ꯆꯠꯂꯒ ꯍꯥꯏꯗꯤ ꯍꯥꯏꯅꯔꯨꯔꯦꯕꯀꯣ ꯃꯣꯏꯅ ꯍꯥꯏꯁꯦ ꯂꯣꯏꯔꯀꯥꯟꯗ ꯄꯥꯎ ꯐꯥꯎꯔꯛꯑꯒꯦ ꯑꯗꯨꯒ ꯄꯨꯂꯞ ꯌꯨꯝꯗ ꯇꯤꯟꯍꯜꯂꯣ ꯍꯥꯏꯕ꯭ꯔꯥ ꯅꯠꯇ꯭ꯔꯒ ꯅꯨꯄꯥ ꯃꯌꯨꯝꯗ ꯗꯥꯏꯔꯦꯛ ꯊꯤꯜꯂꯣ ꯍꯥꯏꯕ꯭ꯔꯅ ꯍꯥꯏꯔꯦꯕꯀꯣ ꯑꯩꯈꯣꯏꯅ ꯈꯜꯂꯤꯁꯤꯅ ꯀꯩꯒꯨꯝꯕ ꯅꯨꯃꯤꯠꯇꯨꯗ ꯂꯣꯏꯔꯛ ꯇꯥꯔꯗꯤ ꯑꯁꯣꯝ ꯅꯨꯄꯥ ꯃꯌꯨꯝꯗ ꯑꯣꯏꯅ ꯗꯥꯏꯔꯦꯛ ꯊꯤꯜꯕꯅ ꯐꯩꯗꯅ ꯑꯗꯣ ꯑꯃꯨꯛ ꯍꯥꯢꯗꯤ ꯃꯣꯏꯅ ꯉꯟꯇꯥꯅ ꯂꯣꯏ ꯍꯥꯏꯔꯗꯤ ꯌꯨꯝꯗ ꯑꯃꯨꯛ ꯊꯝꯗ ꯌꯥꯔꯣꯏꯗꯅ ꯑꯗꯨꯅꯅꯦ ꯅꯪꯗꯣ ꯍꯥꯡꯕ꯭ꯔꯣ ꯑꯩꯈꯣꯏꯗ ꯂꯥꯛꯀꯦꯔꯣ ꯑꯝꯇ
ꯂꯥꯛꯀꯦ ꯍꯟꯗꯛꯀꯤ ꯋꯤꯛ ꯂꯣꯏꯔꯛꯄꯗ ꯂꯥꯛꯀꯦ
ꯍꯣꯏ ꯑꯗꯨ ꯅꯪ ꯑꯩꯁꯨꯅꯦ ꯎꯄꯧ ꯍꯥꯏꯔꯣ ꯍꯥꯏꯔꯣ
ꯑꯗꯣ ꯅꯣꯏꯒꯤꯗꯨꯕꯨ ꯃꯤ ꯑꯇꯣꯞꯄ ꯢꯃꯥꯟꯅꯕ ꯀꯔꯤ ꯀꯔꯤ ꯈꯔ ꯂꯥꯛꯃꯤꯅꯩ ꯍꯥꯏꯕ ꯇ꯭ꯔꯥꯅ ꯀꯃꯥꯏꯅ ꯇꯧꯕꯒꯦ ꯅꯣꯏꯗꯣ
ꯑꯈꯣꯏꯒꯤꯗꯣ ꯍꯥꯏꯗꯤ ꯃꯣꯏꯅ ꯂꯣꯏꯔꯀꯥꯟꯗꯣ ꯑꯗꯨꯗ ꯑꯩꯗꯣ ꯍꯥꯏꯔꯛꯑꯒꯦꯕꯀꯣ ꯃꯣꯏꯅ ꯂꯣꯏꯔꯦ ꯄꯣꯠꯇꯨ ꯁꯤꯃꯩꯅꯦ ꯍꯥꯏꯔꯀꯥꯟꯗ ꯑꯗꯨꯒꯤ ꯅꯨꯃꯤꯠꯇꯨꯗꯣ ꯑꯩ ꯅꯪꯗꯨ ꯃꯉꯣꯟꯗ ꯍꯥꯏꯔꯛꯑꯒꯦ ꯍꯥꯏꯗꯤ ꯃꯣ ꯄꯣꯠ ꯁꯤ ꯃꯤ ꯈꯔꯗꯤ ꯌꯥꯝꯗ ꯌꯥꯔꯣꯏ ꯑꯩꯈꯣꯏ ꯁꯣꯝꯗ ꯃꯤ ꯑꯃꯅꯤꯗꯤ ꯂꯩꯌꯦꯕꯀꯣ ꯑꯗꯨꯅ ꯄꯨ ꯕꯨꯗꯨ ꯉꯝꯃꯣꯏꯕ ꯍꯥꯏꯗꯤ ꯎꯄꯨꯀꯥꯡꯊꯣꯟ ꯍꯥꯏꯁꯤꯗꯤ ꯃꯤ ꯈꯔ ꯌꯥꯝꯃꯒꯅ ꯅꯨꯡꯉꯥꯏꯗꯅ ꯑꯗꯨ ꯅꯈꯣꯏ ꯁꯪꯒꯣꯏ ꯀꯩꯀꯩꯗꯣ ꯑꯗꯨꯁꯨ ꯑꯩ ꯁꯦꯡꯗꯣꯛꯅꯕꯅ ꯍꯥꯏꯔꯒꯦ ꯑꯗꯨꯒ ꯃꯣꯏꯒꯤ ꯄꯣꯠꯇꯨ ꯄꯨꯔꯛꯄꯒ ꯑꯩ ꯅꯪꯉꯣꯟꯗ ꯍꯥꯏꯔꯛꯑꯒꯦ ꯅꯪ ꯅꯃꯥꯟꯅꯕ ꯂꯩꯒꯗ꯭ꯔꯣ ꯀꯃꯥꯏꯅ ꯇꯧꯒꯦ
ꯃꯥꯟꯅꯕꯗꯤ ꯂꯩꯒꯅꯤ ꯑꯩ ꯍꯥꯟꯅꯃꯛꯀꯤ ꯋꯤꯛ ꯊꯥ ꯀꯤꯅꯣ ꯇꯧꯀꯥꯟꯗ ꯂꯨꯍꯣꯡꯕꯗꯨ ꯀꯔꯝ ꯀꯥꯟ ꯇꯥꯕꯅꯣꯗꯣ ꯍꯥꯏꯔꯣ ꯑꯗꯨꯒ ꯑꯩ ꯌꯦꯡꯉꯒ ꯂꯥꯛꯅꯕ ꯇꯧꯒꯦ
ꯂꯨꯍꯣꯡꯕꯕꯨꯗꯤ ꯇ꯭ꯋꯦꯟ ꯊꯥ ꯑꯅꯤꯃꯨꯛ ꯋꯥꯠꯂꯤꯕꯀꯣ ꯑꯗꯨ ꯎꯄꯨ ꯀꯥꯡꯗꯣꯟꯗꯨ ꯂꯣꯏꯔ ꯇꯥꯔꯗꯤ ꯌꯨꯝꯗ ꯍꯥꯟꯅ ꯊꯝꯃꯒꯦꯅ ꯇꯧꯕ ꯑꯗꯣ ꯍꯥꯏꯗꯤ ꯍꯧꯖꯤꯛꯀꯥꯟꯗꯤ ꯍꯩꯖꯤꯡꯄꯣꯠ ꯀꯩꯀꯩꯁꯦ ꯃꯣꯏ ꯗꯦꯀꯣꯔꯦꯁꯟꯒꯤ ꯀꯩ ꯀꯩ ꯃꯌꯥꯝ ꯇꯧꯅꯩ ꯑꯗꯣ ꯗꯦꯀꯣꯔꯦꯁꯟꯒꯤ ꯅꯣꯏ ꯈꯪꯅꯕ ꯃꯤ ꯂꯩꯕ꯭ꯔꯣ
ꯗꯦꯀꯣꯔꯦꯁꯟꯒꯤꯕꯨꯗꯤ ꯂꯩꯌꯦ ꯈꯪꯅꯕ ꯑꯗꯣ ꯅꯣꯏꯅ ꯄꯥꯝꯗꯣꯏꯔ ꯄꯥꯝꯃꯣꯏꯗ꯭ꯔꯗꯤ ꯈꯪꯗꯦ ꯑꯗꯨꯝ ꯐꯖꯅꯗꯤ ꯇꯧꯕꯅꯦ ꯃꯣꯏ ꯑꯗꯨꯝ ꯂꯨꯍꯣꯡ ꯈꯣꯡꯗꯣꯡꯕ ꯑꯗꯒꯤ ꯆꯨꯔꯥꯀꯣꯟ ꯀꯔꯤ ꯀꯔꯤ ꯌꯥꯝ ꯆꯠꯆꯕꯅꯦ ꯃꯣꯏ ꯑꯗꯨꯝ ꯑꯗꯨꯝ ꯅꯣꯏꯅ ꯄꯥꯝꯃꯦ ꯍꯥꯏꯔꯗꯤ ꯑꯩ ꯍꯪꯗꯤ ꯍꯪꯅ ꯍꯪꯉꯛꯀꯦ ꯂꯩꯌꯦ ꯃꯣꯏ ꯑꯩꯈꯣꯏ ꯑꯍꯟ ꯈꯪꯅꯕ ꯂꯩꯌꯦ
ꯍꯥꯏꯗꯤ ꯗꯦꯀꯣꯔꯦꯁꯟꯒꯤ ꯍꯥꯏꯔꯒ ꯃꯌꯥꯝ ꯀꯨꯗꯤ ꯊꯣꯛꯑꯦꯗꯅ ꯍꯧꯖꯤꯛꯛꯇꯣ ꯍꯥꯏꯗꯤ ꯃꯣꯏ ꯈꯜꯂꯤꯕ ꯈꯣꯠꯂꯤꯕ ꯍꯥꯏꯗꯤ ꯃꯜꯂꯗꯤ ꯐꯖꯗꯦꯗꯅ ꯐꯤ ꯅꯨꯡꯗꯨ ꯐꯖꯅ ꯉꯧꯔꯗꯤ ꯅꯥꯟꯅ ꯎꯏ ꯗꯦꯟ ꯑꯗꯨ ꯅꯣꯏꯒꯤ ꯍꯧꯖꯤꯛꯀꯤ ꯂꯩꯔꯤꯕ ꯃꯐꯝꯗꯨꯅ ꯃꯣꯏ ꯃꯈꯟꯒꯁꯨ ꯑꯃꯅꯤ ꯍꯥꯏꯗꯤ ꯄꯩꯁꯥꯗꯨꯒꯤ ꯃꯇꯨꯡ ꯏꯟꯅ ꯃꯈꯟ ꯑꯃꯅꯤ ꯂꯩꯌꯦ ꯀꯥꯏꯅꯁꯨ ꯍꯥꯏꯌꯦꯕꯀꯣ ꯑꯗꯣ ꯅꯪꯅ ꯍꯧꯖꯤꯛꯀꯤ ꯈꯪꯅꯕ ꯂꯩꯌꯦꯅ ꯍꯥꯏꯔꯤꯕ ꯃꯐꯝꯗꯣ ꯑꯗꯨ ꯃꯣꯏꯒꯤꯅ ꯃꯈꯟ ꯑꯣꯏꯅ ꯂꯩꯔꯤꯕ꯭ꯔꯥ ꯄꯩꯁꯥꯅ ꯀꯃꯥꯏꯅ ꯂꯩꯒꯦ ꯈꯣꯠꯀꯦꯗꯣ ꯅꯪ ꯍꯥꯏꯔ ꯈꯪꯗꯣꯔꯛꯑꯣ ꯄꯥꯎ ꯐꯥꯎꯅꯐꯝ ꯂꯩꯒꯗ꯭ꯔꯣ ꯃꯣꯏ ꯑꯗꯨꯒꯤ ꯍꯧꯨꯖꯤꯛꯀꯤ ꯗꯦꯀꯣꯔꯦꯁꯟꯒꯤ ꯀꯥꯡꯕꯨꯗꯨꯒꯤ꯫
ꯂꯩꯅꯤꯌꯦ ꯄꯥꯎ ꯐꯥꯎꯅꯕꯗꯤ ꯌꯥꯝ ꯌꯥꯅꯤꯌꯦ ꯑꯗꯨꯝ ꯃꯣꯏ ꯑꯗꯨꯝ ꯐꯪꯕꯅꯦ ꯀꯔꯤ ꯀꯔꯤ ꯏꯟꯇꯔꯅꯦꯠꯇ ꯀꯩꯗ ꯃꯣꯏꯁꯨ ꯑꯗꯨꯝ ꯊꯥꯒꯠꯄꯅꯦꯕ꯫ ꯃꯣꯏ ꯗꯤꯖꯥꯏꯟ ꯗꯤꯖꯥꯏꯟ ꯃꯈꯟ ꯃꯈꯜꯒꯤ ꯑꯗꯨꯒꯤ ꯄꯩꯁꯥꯒꯤꯁꯨ ꯃꯇꯨꯡ ꯏꯟꯅ ꯄꯤꯕꯅꯦꯕ ꯑꯗꯨꯃꯥꯏꯅ꯫ ꯍꯥꯏꯗꯤ ꯗꯤꯖꯥꯏꯟꯗꯣ ꯑꯗꯒꯤ ꯃꯣꯏ ꯃꯐꯝꯗꯨ ꯇꯧꯔꯤ ꯃꯐꯝꯗꯨꯒꯤ ꯑꯦꯔꯤꯌꯥꯗꯣ ꯀꯌꯥꯝ ꯆꯥꯎꯕꯅꯣ ꯈꯣꯠꯄꯅꯣꯗꯣ ꯑꯗꯨ ꯊꯨꯅꯁꯨ ꯌꯦꯡ
ꯆꯥꯎꯕꯕꯨ ꯅꯠꯇꯦ ꯑꯩꯈꯣꯏꯁꯦ ꯍꯥꯏꯗꯤ ꯊꯣꯡꯒꯥꯟ ꯆꯪꯐꯝꯁꯦ ꯈꯔ ꯁꯦꯝꯃꯅꯤꯅ ꯂꯨꯍꯣꯡꯕ ꯅꯨꯃꯤꯠ ꯑꯗꯨꯕꯨꯗꯤ ꯂꯨꯍꯣꯡꯕ ꯅꯨꯃꯤꯠꯇ ꯁꯦꯝꯗꯣꯏꯅꯤꯅ ꯑꯗꯨ ꯄꯩꯁꯥꯗꯤ ꯌꯥꯎꯔꯝꯃꯣꯏꯕꯀꯣꯥ꯫ ꯑꯗꯨꯒ ꯍꯩꯖꯤꯡ ꯄꯣꯠꯀꯤ ꯍꯥꯏꯗꯤ ꯂꯩꯁꯥꯕꯤ ꯀꯩꯀꯩ ꯂꯥꯛꯐꯝꯗꯨꯃ ꯈꯔ ꯁꯦꯝꯃꯅꯤ꯫ ꯑꯗꯨꯒ ꯍꯌꯦꯡ ꯂꯨꯍꯣꯡ ꯅꯨꯃꯤꯠꯇꯨꯒꯤꯗꯤ ꯑꯃꯨꯛ ꯀꯨꯟꯗꯣ ꯂꯦꯡꯕꯝ ꯑꯃꯨ ꯁꯦꯝꯗꯣꯏꯅꯤꯗꯅ ꯑꯗꯒꯤ ꯄꯣꯠꯂꯣꯏ ꯁꯦꯠꯄ ꯍꯥꯏꯕ ꯑꯃꯁꯨ ꯂꯥꯛꯇꯣꯏꯅꯤ ꯑꯗꯨꯅꯅꯦ ꯑꯗꯨꯏꯈꯩꯗꯨꯁꯨ ꯄꯨꯜꯂꯞ ꯌꯥꯎꯔꯒꯅꯦ ꯍꯥꯏꯗꯤ ꯂꯧꯒꯦꯅ ꯂꯧꯔꯗꯤ ꯃꯐꯝ ꯑꯃꯗꯒꯤ ꯄꯨꯂꯞ ꯂꯧꯕꯅ ꯐꯩꯗꯅ ꯂꯨꯍꯣꯡꯕ ꯅꯨꯃꯤꯠꯀꯤꯅ ꯑꯃ ꯍꯩꯖꯤꯡꯄꯣꯠ ꯅꯨꯃꯤꯠꯀꯤꯅ ꯑꯃ ꯂꯧꯗꯣꯏꯁꯔꯨꯛ ꯄꯩꯁꯥꯗꯨꯁꯨ ꯍꯌꯦꯡ ꯉꯥꯡꯅꯕꯗ ꯅꯨꯡꯉꯥꯏꯅꯕ ꯂꯍꯣꯡꯕ ꯄꯨꯜꯂꯞ ꯂꯣꯏꯕꯒ ꯍꯦꯛꯇ ꯍꯧꯖꯤꯛꯀꯤ ꯅꯪꯅ ꯈꯪꯅꯕ ꯂꯩ ꯍꯥꯏꯗꯨ ꯅꯪ ꯈꯔ ꯆꯦꯟꯕꯤꯔꯣꯑꯣ ꯑꯗꯣ ꯑꯗꯨꯒ ꯍꯧꯖꯤꯛꯀꯥꯟꯖꯦ ꯗꯣꯂꯥꯏ ꯀꯩꯀꯩꯁꯨ ꯑꯗꯨꯝ ꯇꯧꯅꯩꯗꯅ ꯗꯣꯂꯥꯏꯒꯤꯁꯤꯕꯨ ꯗꯤꯖꯥꯏꯟ ꯌꯥꯎꯕꯤꯅ ꯐꯕ꯭ꯔꯣ ꯅꯠꯇ꯭ꯔꯒ ꯑꯗꯨꯝ ꯆꯨꯝꯅꯒꯤ ꯅꯍꯥꯟꯋꯥꯏꯒꯤꯗꯨꯅ ꯇꯧꯕꯅ ꯐꯗꯣꯏ ꯖꯥꯠꯂꯣ꯫
ꯍꯧꯖꯤꯛꯀꯥꯟꯗꯤ ꯑꯗꯨꯝ ꯗꯤꯖꯥꯏꯟ ꯌꯧꯕꯤꯅ ꯑꯌꯥꯝ ꯇꯧꯅꯩꯗ꯭ꯔꯥ ꯍꯥꯏꯗꯤ꯫ ꯀꯩꯅꯣ ꯌꯥꯎꯗ꯭ꯔꯗꯤ ꯅꯨꯡꯉꯥꯏꯇꯕꯅꯦꯕ ꯃꯌꯥꯝꯅ ꯌꯦꯡꯕꯗꯗꯤ ꯅꯍꯥꯜꯣ ꯑꯔꯤꯕꯗꯨꯗꯤ ꯄꯥꯝꯅꯗ꯭ꯔꯕꯅꯦꯕ꯫ ꯑꯗꯨꯝꯗꯤ ꯑꯅꯧꯕꯗꯨꯣ ꯉꯥꯛꯇ ꯇꯧꯅꯔꯦ ꯑꯗꯨꯝ ꯗꯤꯖꯥꯏꯟ ꯌꯥꯎꯕꯤ ꯑꯣꯏꯅ ꯇꯧꯅꯕꯅꯦꯗ ꯍꯧꯖꯤꯛꯀꯥꯟꯗꯤ꯫ ꯐꯕꯕꯨꯗꯤ ꯗꯤꯖꯥꯏꯟ ꯌꯥꯎꯕꯗꯨꯅ ꯐꯩꯌꯦ ꯍꯥꯏꯌꯦ ꯍꯧꯖꯤꯛꯀꯥꯟꯗꯤ ꯑꯗꯨꯝ ꯑꯗꯨꯅ ꯀꯩꯅꯣ ꯑꯣꯏꯗꯅ ꯆꯠ ꯆꯠꯅꯔꯣꯟ ꯑꯣꯏꯌꯦꯕ ꯆꯠꯅꯩꯌꯦꯕ ꯑꯗꯨꯅ ꯑꯗꯨꯅ ꯐꯗꯤ ꯐꯩꯌꯦ꯫ ꯑꯗꯣ ꯅꯣꯏꯒꯤꯗꯨꯁꯨ ꯅꯣꯏ ꯅꯆꯦꯍꯣꯏ ꯀꯔꯤ ꯀꯔꯤꯗ ꯍꯪꯉꯔꯣ ꯅꯣꯏ ꯀꯃꯥꯏ ꯀꯃꯥꯏꯅ ꯇꯧꯒꯗꯣꯏꯅꯣꯗꯣ ꯑꯗꯨꯒ ꯑꯩꯁꯨ ꯁꯣꯝꯗ ꯁꯤꯜꯂꯛꯑꯒꯦ ꯑꯗꯨꯒ ꯇꯧꯔꯁꯦ꯫
ꯍꯣꯏꯗ ꯑꯩꯈꯣꯏ ꯆꯦꯁꯨ ꯗꯤꯖꯥꯏꯟ ꯌꯥꯎꯕ ꯍꯥꯏꯖꯦ ꯃꯥꯁꯨ ꯀꯩꯁꯨ ꯌꯥꯝ ꯀꯦꯕ ꯄꯥꯝꯗꯕꯅꯦ ꯌꯥꯝ ꯀꯥ ꯍꯦꯟꯅ ꯌꯥꯎꯕꯨꯗꯤ ꯄꯥꯝꯃꯣꯏꯕꯀꯣ꯫ ꯑꯗꯨꯅ ꯍꯥꯏꯗꯤ ꯈꯤꯇꯪ ꯌꯥꯝ ꯌꯥꯎꯗ꯭ꯔꯁꯨ ꯃꯌꯥꯝꯒꯤ ꯆꯠꯅꯕ ꯌꯥꯕꯈꯤ ꯈꯤꯇꯪ ꯌꯥꯎꯕꯤꯗꯣ ꯑꯗꯨꯃꯥꯏꯅ ꯇꯧꯅꯕꯅ ꯇꯧꯔꯒꯦ ꯑꯗꯨꯋꯥꯏꯒꯤꯗꯤ ꯁꯣꯝꯅ ꯍꯥꯏꯅꯔꯛꯏ ꯑꯗꯨꯒ ꯍꯧꯖꯤꯛ ꯀꯤ ꯐꯤꯖꯪ ꯈꯟꯕꯒꯤꯗꯣ꯫ ꯅꯪꯅ ꯌꯦꯡꯉꯣ ꯍꯌꯦꯡ ꯂꯨꯍꯣꯡꯕ ꯐꯥꯎ ꯄꯨꯜꯂꯞ ꯑꯣꯏꯗꯣꯏꯅꯤꯅ ꯍꯥꯏꯗꯤ ꯀꯨꯟꯗꯣ ꯂꯦꯡꯕ ꯈꯣꯠꯄ ꯍꯩꯖꯤꯡ ꯄꯣꯠꯁꯨ ꯌꯥꯎꯗꯣꯏꯅꯤꯀꯣ ꯑꯗꯨꯒꯤ ꯃꯉꯥꯛꯇꯣ ꯅꯪ ꯄꯨꯂꯞ ꯍꯪꯉꯒ ꯍꯥꯏꯔꯣ ꯑꯗꯣ ꯃꯣꯏꯒꯤ ꯆꯥꯅ ꯊꯛꯅꯕꯒꯤꯁꯨ ꯍꯧꯖꯤꯛꯀꯤ ꯀꯥꯡꯕꯨꯗꯨꯅꯒꯥꯡ ꯊꯝꯃꯒ ꯍꯥꯏꯗꯤ ꯄꯔꯐꯦꯠꯀꯤ ꯇꯥꯏꯞꯇ ꯇꯧꯅꯩꯗꯅ ꯃꯁꯥ ꯃꯁꯥꯅ ꯈꯣꯠꯄꯤꯗꯤ ꯃꯤ ꯄꯨꯜꯂꯞ ꯂꯥꯛꯑ ꯇꯧꯕꯤꯁꯨ ꯂꯩꯇ꯭ꯔꯣ ꯑꯗꯨꯃꯥꯏꯅ ꯇꯧꯕꯁꯤꯅ ꯀꯃꯥꯏꯅ ꯇꯧꯖꯥꯠꯅꯣ
ꯑꯗꯨꯒꯤꯁꯨ ꯃꯣꯏ ꯂꯩꯌꯦ ꯑꯗꯨ ꯍꯪꯉꯛꯀꯦ ꯑꯗꯨꯁꯨ ꯃꯣꯏ ꯑꯗꯨ ꯑꯗꯨꯁꯨ ꯑꯗꯨꯝ ꯐꯪꯗꯤ ꯐꯪꯉꯦ ꯑꯗꯣ ꯑꯗꯨꯒ ꯑꯗꯨ ꯇꯧꯗꯕꯤꯗ ꯅꯣꯏꯅ ꯑꯩꯈꯣꯏꯅ ꯊꯣꯡꯖꯔꯒ ꯅꯣꯏꯗ ꯅꯣꯏꯅ ꯁꯥꯔꯚꯤꯁ ꯇꯧꯒꯦꯁꯨ ꯌꯥꯏꯑꯦꯕ ꯑꯗꯨꯃꯥꯏꯅ ꯑꯗꯣ ꯑꯩꯈꯣꯏꯅ ꯇꯧꯔꯁꯨ ꯌꯥꯏ ꯑꯗꯨ ꯌꯥꯗꯤ ꯌꯥꯏ ꯑꯅꯤꯃꯛ ꯑꯗꯨ ꯅꯣꯏꯒꯤ ꯑꯄꯥꯝꯕꯅꯦ ꯑꯗꯨꯗꯤ ꯑꯗꯨꯒ ꯄꯩꯁꯥ ꯅꯨꯡꯁꯥ ꯑꯗꯨ ꯗꯨꯝ ꯑꯗꯨꯅ ꯈꯔꯗꯤ ꯀꯩꯅꯣ ꯀꯣꯝꯃꯤ ꯍꯥꯏꯇꯥꯔꯦ ꯑꯗꯨꯒ ꯑꯇꯣꯞꯄ ꯀꯩꯅꯣ ꯃꯈꯩꯗꯨꯗꯤ ꯇꯥꯡꯉꯦꯕ ꯑꯗꯨꯅ ꯅꯣꯏ ꯀꯥꯟꯅꯗꯦꯕ ꯍꯧꯖꯤꯛ ꯀꯤ ꯑꯍꯣꯡꯕ ꯅꯈꯣꯏꯅ ꯂꯧꯔꯗ꯭ꯔꯣ ꯑꯗꯨꯒ ꯅꯣꯏ ꯑꯣꯏꯅ ꯁꯥꯔꯚꯤꯁ ꯇꯧꯗꯣꯏꯕ ꯑꯗꯨꯅ ꯍꯣꯡ ꯍꯦꯟꯕꯅꯦꯕ ꯄꯩꯁꯥꯁꯨ ꯑꯗꯨꯅ ꯁꯦꯞ ꯇꯧꯅꯤ
ꯍꯥꯏꯕꯗꯤ ꯍꯣꯏ ꯃꯤ ꯑꯗꯨꯝ ꯂꯩꯁꯥꯕꯤ ꯑꯩꯁꯦ ꯏꯃꯥꯟꯅꯕꯤ ꯑꯃꯅꯤ ꯀꯧꯒꯦꯅ ꯈꯜꯂꯦꯕꯀꯣ ꯃꯣꯏꯁꯤꯡꯁꯤꯁꯨ ꯀꯧꯔꯒ ꯀꯥꯏꯗꯤ ꯄ꯭ꯂꯥꯎꯗꯣ ꯑꯩꯈꯣꯏꯅ ꯍꯥꯟꯖꯔꯒ ꯑꯩꯈꯣꯏꯅ ꯌꯦꯡꯖꯔꯔꯕꯒꯤ ꯄꯩꯁꯥꯗꯨꯝꯗꯤ ꯈꯔ ꯁꯦꯞ ꯇꯧꯗꯣꯏꯕ ꯍꯧꯖꯤꯛ ꯃꯣꯏꯅ ꯌꯦꯟꯕ ꯍꯥꯏꯗꯨꯗꯤ ꯄꯩꯁꯥ ꯌꯥꯝ ꯆꯪꯉꯅꯤ ꯅꯪ ꯍꯥꯏꯒꯨꯝꯗꯅ ꯆꯨꯝꯃꯦ ꯑꯗꯣ ꯑꯩꯗꯣ ꯅꯪ ꯎꯄꯨ ꯀꯥꯡꯗꯣꯟꯁꯤꯁꯨ ꯍꯥꯏꯔꯛꯑꯒꯦ ꯑꯗꯨꯒ ꯕꯥꯇꯣꯟꯁꯦ ꯃꯇꯣꯟ ꯇꯥꯛꯄꯒꯤꯁꯨ ꯅꯣꯏꯉꯩ ꯑꯗꯨꯝ ꯂꯥꯛꯄ ꯌꯥꯏ ꯅꯪ ꯂꯥꯛ ꯌꯥꯗꯣꯏ ꯅꯠꯇ꯭ꯔꯣ
ꯌꯥꯅꯤꯌꯦ ꯑꯩꯗꯣ ꯅꯣꯏꯒꯤ ꯀꯩꯅꯣꯗꯣ ꯀꯋꯥꯏꯗ ꯗꯦꯠ ꯀꯌꯥꯗ ꯇꯥꯕꯅꯣ ꯈꯣꯠꯄꯅꯣꯗꯣ ꯍꯥꯏꯔꯛꯑꯣ ꯑꯗꯨꯒꯤ ꯃꯇꯨꯡ ꯏꯟꯅꯁꯨ ꯑꯩꯈꯣꯏꯁꯨ ꯏꯃꯥꯟꯅꯕ ꯃꯈꯩꯗꯁꯨ ꯊꯕꯛ ꯏꯪꯈꯥꯡ ꯂꯩꯕꯅꯤꯅ ꯃꯣꯏꯁꯨ ꯁꯪ ꯀꯔꯝ ꯀꯥꯟꯗ ꯁꯪꯗꯣꯏꯅꯣꯗ ꯍꯪꯅꯔꯒꯦ ꯑꯗꯨꯒ ꯂꯥꯛꯅꯕ ꯇꯧꯒꯦ ꯑꯗꯣ ꯅꯣꯏꯁꯨ ꯑꯗꯨꯝ ꯍꯥꯏꯕꯤꯔꯛꯑꯣ ꯅꯀꯥ ꯀꯌꯥ ꯀꯌꯥꯗ ꯗꯦꯠ ꯀꯌꯥꯗ ꯀꯃꯥꯏꯅ ꯇꯧꯕꯅꯣ ꯑꯗꯨꯣ ꯀꯃꯥꯏ ꯀꯃꯥꯏꯅ ꯇꯧꯁꯤꯒꯦꯁꯨ ꯑꯗꯨ ꯑꯩꯈꯣꯏꯗ ꯄꯥꯎ ꯐꯥꯎꯔꯛꯑꯣꯕ
ꯍꯣꯏ ꯍꯣꯏ ꯕꯥꯇꯣꯟꯒꯤꯕꯨꯗꯤ ꯋꯥꯠꯂꯤꯃꯤꯅ ꯐꯔꯦ ꯑꯗꯨꯒ ꯍꯧꯖꯤꯛꯀꯤ ꯎꯄꯨ ꯀꯥꯡꯊꯣꯟꯗꯣ ꯌꯨꯝꯗ ꯄꯨꯔꯛꯑꯒ ꯈꯔ ꯍꯥꯟꯅ ꯊꯝꯗꯣꯔꯤꯕꯅꯤꯅ ꯑꯗꯨꯃꯥꯏꯅ ꯇꯧꯔꯁꯦ ꯑꯗꯣ ꯍꯌꯦꯡ ꯆꯥꯛꯀꯧꯕꯐꯥꯎ ꯑꯗꯨꯝ ꯌꯥꯎꯗꯣꯏꯅꯤꯀꯣ ꯅꯪꯁꯨ ꯍꯥꯏꯗꯤ ꯎꯐꯨ ꯀꯥꯡꯗꯣꯠ ꯅꯣꯕ ꯌꯧꯗ꯭ꯔꯤꯀꯥꯟꯗ ꯅꯪꯁꯨ ꯨ ꯅꯣꯡꯃ ꯂꯥꯛꯀꯦ ꯂꯥꯛꯑꯣ ꯍꯥꯏꯗꯤ ꯊꯕꯛ ꯇꯧꯗꯧ ꯈꯣꯠꯇꯧꯕꯗꯣ ꯐꯖꯅ ꯎꯅꯔꯒ ꯁꯤꯟꯅꯔꯗꯤ ꯅꯨꯡꯉꯥꯏꯗꯅ ꯍꯥꯏꯗꯤ ꯅꯪꯅ ꯍꯧꯖꯤꯛꯀꯤ ꯍꯪꯉꯛꯇꯣ ꯑꯩꯅ ꯍꯧꯖꯤꯛ ꯐꯤꯖꯪꯒꯤ ꯍꯪꯉꯛꯑꯣꯅ ꯍꯥꯏꯕ ꯀꯥꯟꯗꯣ ꯑꯗꯨꯏ ꯄꯥꯎ ꯈꯪꯅꯔꯀꯥꯟꯗ ꯅꯪꯅ ꯅꯣꯡꯃ ꯅꯨꯡꯗꯥꯡ ꯋꯥꯏꯔꯝ ꯀꯣꯏꯊꯣꯔꯛꯑꯣ ꯑꯩꯈꯣꯏꯗ
ꯌꯥꯥꯏ ꯀꯣꯏꯔꯛꯀꯦ ꯑꯗꯨꯗꯤ ꯅꯣꯏ ꯀꯌꯥ ꯀꯃꯥꯏ ꯀꯃꯥꯏꯅ ꯇꯧꯕꯅꯣ ꯀꯔꯤ ꯀꯔꯤ ꯇꯧꯗꯣꯏꯅꯣ ꯑꯗꯨ ꯑꯩꯈꯣꯏꯁꯨ ꯇꯥꯟꯅꯁꯤ ꯀꯩꯁꯨ ꯀꯥꯏꯗꯦ ꯑꯗꯨ ꯅꯣꯏ ꯅꯣꯏꯒꯤꯁꯨ ꯃꯤ ꯑꯇꯣꯞꯄ ꯀꯔꯤ ꯀꯔꯤ ꯍꯥꯏꯗꯤ ꯂꯩꯇ꯭ꯔꯁꯨ ꯑꯗꯨꯝ ꯍꯥꯏꯔꯣꯑꯣ ꯕꯥꯇꯣꯟ ꯏꯟꯒꯥꯡ ꯑꯣꯏꯔꯁꯨ ꯀꯩ ꯑꯣꯏꯔꯁꯨ ꯏꯃꯨꯡ ꯃꯅꯨꯡꯒꯤ ꯊꯕꯛ ꯑꯃ ꯑꯣꯏꯔꯁꯨ ꯑꯗꯨꯝ ꯍꯥꯏꯔꯛꯑꯣ ꯑꯗꯨꯝ ꯂꯥꯛꯀꯦ ꯁꯨꯇꯤ ꯂꯩꯀꯥꯟꯗ ꯃꯨꯛꯂꯥꯛꯀꯦꯕ ꯍꯥꯏꯔꯣ ꯍꯥꯏꯗꯤ ꯂꯨꯍꯣꯡꯕ ꯍꯥꯏꯁꯤꯗꯤ ꯍꯣꯏ ꯂꯨꯍꯣꯡꯕ ꯍꯥꯏꯁꯤꯗꯤ ꯀꯩꯅꯣ ꯌꯥꯝ ꯇꯧꯋꯤꯗꯅ ꯊꯕꯛ ꯌꯥꯝ ꯂꯩꯕꯅꯦꯕ ꯆꯤꯟꯕꯅꯦꯕ ꯑꯗꯩ ꯃꯤ ꯍꯤꯡꯒꯣꯡ ꯂꯩꯇꯕꯁꯨ ꯌꯥꯝ ꯅꯨꯡꯉꯥꯏꯇꯕꯅꯦꯕ ꯑꯗꯨꯅ ꯅꯣꯏꯁꯨ ꯑꯗꯨꯝ ꯍꯥꯏꯔꯛꯑꯣ
ꯑꯗꯣ ꯑꯩꯈꯣꯏꯒꯤ ꯆꯥꯛꯁꯪꯁꯦ ꯍꯥꯏꯗꯤ ꯍꯥꯟꯅꯒꯤ ꯑꯔꯤꯕꯗꯨꯗ ꯑꯗꯨꯝ ꯑꯣꯏꯔꯤꯌꯦꯕꯀꯣ ꯌꯨꯝꯕꯨꯗꯤ ꯃꯥꯡꯒꯣꯟ ꯀꯩꯀꯩꯗꯣ ꯑꯁꯇꯔ ꯇꯧꯔꯒ ꯍꯧꯖꯤꯛ ꯍꯟꯗꯛꯇꯣ ꯈꯔ ꯂꯣꯏꯁꯤꯜꯂꯛꯑꯦ ꯍꯥꯏꯗꯤ ꯌꯥꯝ ꯅꯧꯅ ꯁꯥꯕꯗꯨꯗꯤ ꯉꯝꯃꯔꯣꯏꯗꯕꯅꯤꯅ ꯍꯥꯟꯅꯒꯤ ꯂꯩꯔꯝꯕꯗꯨꯗ ꯈꯛ ꯈꯛ ꯃꯟꯁꯤꯜꯂꯒ ꯔꯥꯡ ꯁꯪꯖꯟꯈ꯭ꯔꯦ ꯑꯗꯨꯒ ꯆꯥꯛꯁꯪꯁꯤꯗꯤ ꯈꯔ ꯁꯥꯗꯣꯛꯁꯤꯔꯅ ꯈꯟꯕ ꯑꯗꫭ ꯆꯥꯛꯁꯪꯒꯨꯝꯕ ꯍꯥꯏꯗꯤ ꯃꯇꯝꯁꯨ ꯂꯩꯇ꯭ꯔꯥꯕꯅꯤꯅꯅꯦ ꯈꯔ ꯃꯈꯨꯠꯁꯨ ꯅꯥꯟꯕ ꯍꯥꯏꯗꯤ ꯈꯔꯁꯨ ꯊꯨꯅ ꯂꯣꯏꯕ ꯉꯝꯒꯗꯕ ꯃꯤꯒꯨꯝꯕ ꯂꯩꯗꯣꯏꯔꯣ
ꯂꯩꯗꯤ ꯂꯩꯌꯦ ꯃꯣꯏ ꯃꯤꯁꯇ꯭ꯔꯤꯒꯨꯝꯕ ꯀꯩꯒꯨꯝꯕꯁꯦ ꯃꯌꯥꯝ ꯂꯩꯌꯦ ꯑꯗꯨꯝ ꯃꯣꯏ ꯍꯥꯏ ꯊꯕꯛꯇꯨꯁꯨ ꯍꯪꯗ ꯌꯥꯔꫭꯏ ꯃꯣꯏ ꯀꯔꯤ ꯀꯔꯤ ꯊꯕꯛꯅꯣ ꯍꯥꯏꯗꯤ ꯅꯪꯒꯤ ꯑꯥ ꯃꯥꯏ ꯂꯣꯏꯁꯤꯟꯗꯣꯏ ꯄꯣꯠꯇꯨ ꯍꯥꯏꯗꯤ ꯔꯪꯒꯨꯝꯕ ꯁꯪꯕꯩꯁꯨ ꯇꯣꯉꯥꯟꯅ ꯑꯃ ꯂꯩꯕꯅꯦꯕ ꯃꯣꯏꯅ ꯑꯃꯨꯛ ꯑꯗꯥꯒꯤ ꯏꯁ ꯀꯔꯤ ꯀꯔꯤ ꯆꯦꯛ ꯅꯨꯡ ꯀꯩꯀꯩ ꯇꯧꯕꯩꯅꯣ ꯑꯃꯨꯛ ꯇꯣꯉꯥꯟꯅ ꯂꯩꯔꯦ ꯃꯣꯏ ꯔꯪ ꯅꯨꯡ ꯀꯩꯀꯩ ꯇꯧꯕꯩꯗꯨꯗꯤ ꯑꯗꯨ ꯑꯣꯏꯔꯒꯗꯤ ꯃꯣꯏ ꯃꯣꯏ ꯑꯗꯨ ꯑꯩꯈꯣꯏ ꯑꯩꯈꯣꯏ ꯂꯩꯀꯥꯏꯗꯁꯨ ꯂꯩꯌꯦ ꯑꯗꯨꯒꯨꯝꯕ ꯁꯪꯕ ꯍꯩꯕ ꯃꯤ ꯑ ꯄꯩꯁꯥꯁꯨ ꯑꯗꯨꯝ ꯑꯩꯈꫭꯏ ꯂꯩꯀꯥꯏꯒꯤ ꯑꯣꯏꯕꯅꯤꯅ ꯀꯩꯁꯨ ꯌꯥꯝꯅ ꯂꯧꯗꯕꯅꯦ ꯃꯣꯏꯁꯨ ꯑꯗꯨꯝ ꯑꯗꯨꯝ ꯁꯪꯗꯤ ꯐꯖꯅ ꯁꯪꯕꯅꯦ ꯍꯥꯏꯗꯤ ꯂꯨꯅ ꯊꯝꯕꯅꯦ ꯃꯣꯏꯅ ꯀꯥꯗꯣ ꯑꯗꯨꯝ ꯁꯪ ꯂꯣꯏꯔꯒ ꯑꯩꯈꯣꯏꯒꯤ ꯆꯈꯥꯏꯔ ꯊꯝꯃꯝꯕꯗꯣ ꯇꯧꯗꯕꯅꯦ ꯃꯣꯏꯗꯤ ꯁꯪ ꯂꯣꯏꯔꯒ ꯐꯖꯅ ꯂꯣꯏꯁꯤꯜꯂꯝꯕ ꯈꯣꯠꯄ ꯇꯧꯔꯒ ꯑꯗꯨꯝ ꯍꯔꯥꯎ ꯍꯔꯥꯎꯅ ꯑꯝ ꯍꯟꯈꯤꯕꯅꯤ ꯃꯣꯏꯁꯨ ꯑꯗꯨꯝ ꯑꯗꯨ ꯅꯣꯏꯁꯨ ꯑꯗꯨꯝ ꯐꯪꯉꯛꯑꯣ ꯀꯔꯤ ꯀꯔꯤ ꯂꯣꯏꯕ ꯂꯣꯏꯁꯤꯟꯕ ꯌꯥꯕ ꯗꯥꯏꯗꫭ ꯂꯨꯍꯣꯡꯗꫭꯔꯕꯅꯤꯅ ꯅꯣꯏꯁꯨ ꯇꯥꯟꯅꯁꯤ ꯑꯗꯨꯝ
ꯍꯣꯏ ꯑꯗꯨ ꯅꯪꯅ ꯅꯣꯡꯃ ꯂꯥꯛꯑꯣ ꯑꯗꯨꯒ ꯌꯦꯡꯃꯤꯟꯅꯔꯁꯦ ꯍꯌꯦꯡ ꯅꯣꯡꯃ ꯍꯥꯏꯔꯤꯁꯦ ꯍꯌꯦꯡ ꯍꯥꯡꯆꯤꯠ ꯒꯨꯝꯕ ꯂꯥꯛꯑꯣ ꯍꯥꯏꯗꯤ ꯆꯥꯁꯪꯒꯨꯝꯕ ꯁꯦꯝꯕꯗꯨꯗꯤ ꯈꯔ ꯋꯥꯠꯂꯤꯀꯥꯟ ꯇꯧꯕꯅ ꯐꯩꯌꯦꯕ ꯍꯥꯏꯗꯤ ꯃꯤ ꯃꯌꯥꯝ ꯇꯤꯜꯂꯀꯥꯟ ꯔꯪ ꯃꯅꯝ ꯅꯝꯕꯗꯨ ꯅꯨꯡꯉꯥꯏ ꯇꯥꯞ ꯍꯥꯏꯗꯤ ꯅꯝꯊꯤꯗꯅ ꯔꯪ ꯃꯅꯝꯒꯨꯝꯕ ꯀꯩꯒꯨꯝꯕ ꯁꯪꯒꯣꯏ ꯃꯅꯝ ꯍꯥꯏꯁꯦ ꯃꯥꯡꯒꫭꯟ ꯒꫭꯟꯒꯤ ꯁꯔꯨꯛꯇꯤ ꯂꯣꯏꯁꯤꯜꯂꯛꯑꯦꯕꯀꯣ ꯏꯃꯨꯡꯕꯨꯗꯤ ꯁꯦꯝꯃꯔꯣꯏ ꯑꯗꯨꯒ ꯆꯥꯛꯁꯪꯁꯦ ꯈꯔ ꯍꯥꯏꯗꯤ ꯆꯤꯡꯖ꯭ꯔ ꯀꯩ ꯀꯩ ꯑꯩꯈꯣꯏꯒꯤꯗꯣ ꯍꯥꯟꯅꯒꯤ ꯀꯨꯏꯔꯕꯒꯤ ꯈꯔ ꯅꯨꯡꯉꯥꯏ ꯇ꯭ꯔꯥꯞ ꯍꯥꯏꯗꯤ ꯅꯨꯡꯁꯤꯠꯀꯨꯝꯕ ꯁꯤꯠ ꯀꯥꯟꯗ ꯖꯒꯔꯨ ꯇꯦꯛꯄꯒꯤ ꯃꯈꯣꯟ ꯊꯣꯛꯄꯗꯣ ꯑꯗꯨꯃꯥꯏ ꯇꯧꯕ ꯑꯗꯨꯅ ꯖꯤꯡꯒꯔ ꯀꯩꯀꯩꯁꯤꯁꯨ ꯈꯔ ꯁꯦꯝꯅꯤꯡꯕ ꯑꯗꯣ ꯃꯤꯁꯦ ꯑꯝꯇ ꯑꯩꯈꯣꯏꯁꯦ ꯃꯤꯔꯣꯜ ꯂꯩꯇ꯭ꯔꯦꯕꯀꯣ ꯑꯗꯨꯅꯅꯦ ꯍꯥꯏꯗꯤ ꯅꯨꯄꯥ ꯑꯃ ꯇꯧꯔꯒ ꯐꯖꯅ ꯌꯦꯡꯁꯤꯟꯈꯤꯕ ꯌꯦꯡꯁꯤꯟꯕꯤꯗꯧꯕꯗꯣ ꯂꯩꯇ꯭ꯔꯦ ꯑꯗꯨꯅ ꯅꯪꯗꯣ ꯍꯌꯦꯡ ꯂꯥ ꯍꯥꯡꯆꯤꯠ ꯂꯥ ꯅꯪꯅ ꯈꯔ ꯀꯣꯝꯕ ꯀꯥꯟꯗꯣ ꯂꯥꯛꯑꯣ ꯑꯗꯨꯒꯅꯦ ꯍꯥꯏꯗꯤ ꯅꯪꯅ ꯈꯪꯅ ꯆꯥꯅꯕꯗꯨ ꯈꯔ ꯂꯩꯕ ꯑꯗꯨ ꯊꯣꯛꯑꯦ ꯑꯗꯨꯅ ꯁꯨꯃꯥꯏ ꯇꯧꯕ ꯁꯤ ꯇꯧꯕꯗꯣ ꯉꯥꯡꯅꯔꯁꯦ ꯅꯪꯗꯣ ꯂꯥꯛꯑꯣ
ꯍꯣꯏ ꯍꯣꯏ ꯂꯥꯛꯑꯒꯦ ꯂꯥꯛꯑꯒꯦ ꯑꯗꯨꯗꯤ ꯑꯗꯨꯝ ꯂꯥꯛꯅꯕ ꯇꯧꯔꯒꯦ
ꯑꯣ ꯉꯁꯤꯗꯤ ꯀꯩ ꯌꯦꯟꯖꯥꯡ ꯆꯥꯔꯒꯦ ꯅꯪꯕꯣ
ꯉꯁꯤ ꯆꯝꯊꯣꯡ ꯑꯣꯏꯅ ꯆꯥꯏꯗ
ꯍꯣꯏ ꯁꯥꯕꯅꯤꯅ ꯍꯧꯖꯤꯛꯀꯥꯟꯗꯤ ꯑꯇꯣꯞꯄ ꯏꯟꯁꯥꯡ ꯊꯥꯎ ꯅꯨꯡ ꯌꯥꯎꯕꯁꯨ ꯆꯥꯅꯤꯡꯗꯦꯕ ꯑꯩꯁꯨ ꯉꯔꯥꯡꯗꯒꯤ ꯄꯨꯛꯁꯦ ꯅꯨꯡꯉꯥꯏꯇꯅ ꯂꯩꯕꯅꯦ꯫ ꯍꯥꯏꯗꯤ ꯉꯔꯥꯡꯁꯦ ꯃꯄꯥꯟꯒꯤ ꯊꯥꯎ ꯅꯨꯡ ꯈꯔ ꯆꯥꯁꯤꯜꯂꯨꯔꯦꯕ ꯑꯗꯨꯅꯅꯦ ꯉꯁꯥꯏ ꯑꯌꯨꯛꯇꯒꯤ ꯄꯨꯛꯁꯤ ꯅꯨꯡꯉꯥꯏꯇꯗꯗꯅ ꯂꯩꯔꯝꯃꯤꯅꯤ
ꯎꯝ ꯐꯔꯦ ꯐꯔꯦ ꯅꯪꯁꯨ ꯑꯗꯨꯝ ꯄꯥꯎ ꯐꯥꯎꯔꯣ ꯑꯩꯁꯨ ꯑꯗꯨꯝ ꯐꯥꯎꯅꯔꯁꯤ ꯑꯗꯨꯒ ꯍꯌꯦꯡ ꯍꯥꯡꯆꯤꯠꯇꯨ ꯂꯥꯛꯑꯒ ꯇꯧꯅꯕ ꯇꯧꯔꯁꯤ ꯅꯣꯏ ꯀꯔꯤ ꯀꯔꯤ ꯊꯕꯛ ꯏꯪꯈꯥꯡ ꯀꯔꯤ ꯀꯔꯤ ꯂꯩ ꯍꯥꯏꯕꯗꯣ
ꯍꯣꯏ ꯑꯗꯨꯃꯥꯏꯅ ꯌꯦꯡꯅꯔꯁꯦ ꯑꯗꯣ ꯅꯪ ꯂꯥꯛꯑꯝꯗꯥꯏꯗꯣ ꯑꯩꯉꯣꯟꯗ ꯄꯥꯎ ꯐꯥꯎꯔꯛꯑꯣ ꯑꯗꯨꯏꯗꯨꯗꯤ ꯊꯝꯃꯒꯦꯁꯦ ꯊꯕꯛ ꯈꯔ ꯇꯧꯔꯨꯔꯤꯒꯦ
ꯍꯣꯏ ꯍꯣꯏ ꯊꯝꯃꯣ ꯊꯝꯃꯣ